ꯄ꯭ꯔꯣ
ꯇꯥꯏꯌꯦ
ꯑꯥꯎ ꯑꯩꯈꯣꯏ ꯈꯨꯟꯗ ꯆꯠꯄꯒꯤꯗꯣ ꯅꯪ ꯀꯣꯏꯔꯛꯀꯅꯤ ꯀꯣꯏꯗꯤ ꯀꯣꯏꯔꯛꯑꯣ ꯀꯣ
ꯍꯣꯏ ꯂꯥꯛꯀꯦ ꯅꯪꯅ ꯅꯪꯅ ꯑꯁꯤ ꯃꯇꯝꯗ ꯂꯥꯛꯑꯣ ꯍꯥꯏꯕꯗꯣ ꯅꯪ ꯍꯥꯟꯅ ꯈꯨꯟꯗ ꯆꯠꯀꯅꯤ ꯍꯥꯏꯗꯥꯏꯅꯦ ꯑꯗꯨꯗ ꯑꯩ ꯑꯩꯗꯤ ꯍꯧꯖꯤꯛ ꯐꯥꯎꯗꯤ ꯇꯝꯕ ꯉꯝꯗ꯭ꯔꯦ ꯍꯥꯏꯕ ꯑꯗꯨꯒꯤ
ꯍꯥꯏꯕ ꯑꯗꯨꯒꯤ
ꯎꯝ ꯑꯗꯨ ꯗꯥꯏꯔꯦꯛ ꯌꯨꯝꯗ ꯅꯨꯃꯤꯠ
ꯅꯨꯃꯤꯠ ꯅꯤꯅꯤꯒꯨꯝꯕ ꯂꯩꯔꯒ ꯑꯃꯨꯛ ꯇꯧ ꯍꯣꯏ ꯌꯥꯏꯅꯦ ꯑꯗꯨꯁꯨ
ꯅꯣꯏ ꯅꯣꯏꯅ ꯅꯣꯏꯅ ꯂꯥꯛꯄ ꯌꯥꯕ ꯃꯇꯝꯗꯣ ꯑꯗꯨꯗ ꯍꯥꯏꯔꯛꯑꯣ ꯑꯩ ꯂꯧꯕ ꯂꯥꯛ ꯀꯩ ꯍꯥꯏꯕ
ꯑꯩ ꯅꯪꯒ ꯑꯝ ꯎꯝ ꯌꯥꯏꯌꯦ ꯑꯩꯗꯤ ꯀꯩꯅꯣ ꯇꯧꯕ ꯃꯇꯝꯗ ꯈꯨꯟꯗ ꯈꯔ ꯂꯩꯔꯅꯤꯅ
ꯌꯥꯗꯕ꯭ꯔꯥ ꯑꯩ ꯅꯪꯅ ꯍꯥꯏꯕꯗꯣ ꯑꯗꯨ ꯂꯥꯛꯇꯣꯏꯅꯦ ꯑꯩꯁꯨ
ꯑꯣ ꯑꯩꯈꯣꯏ ꯈꯨꯟꯗꯣ ꯇꯥꯕ꯭ꯔꯣ
ꯑꯥ
ꯑꯩꯈꯣꯏ ꯈꯨꯟꯗ ꯑꯩ ꯍꯞꯇꯥ ꯑꯃꯒꯨꯝꯕ ꯍꯞꯇꯥ ꯑꯃꯀꯨꯝꯕꯗꯤ ꯂꯩꯒꯦꯕ
ꯍꯞꯇꯥꯏ ꯅꯪ ꯗꯦ ꯇꯨꯗ ꯂꯥꯛꯀꯅꯤ ꯍꯥꯏꯔꯗꯤ ꯗꯦꯠ ꯇꯦꯟ ꯗꯦꯠ ꯇꯦꯟ ꯃꯇꯨꯡ ꯂꯥꯛꯇꯣꯏꯕ
ꯗꯦꯠ ꯇꯥꯑ ꯇꯔ ꯇꯥꯔꯤꯛ ꯀꯨꯟꯒꯤ ꯃꯇꯨꯡꯗ ꯂꯥꯛꯀꯦ ꯅꯣꯏ ꯈꯨꯟꯗ
ꯇꯔꯤꯠ ꯀꯨꯟ ꯃꯇꯨꯡ ꯑꯗꯨꯗꯤ ꯀꯨꯟꯅꯤꯊꯣꯏ ꯑꯁ ꯀꯨꯟꯗ ꯑꯣꯏꯅ ꯂꯥꯑꯣ ꯀꯔꯤꯅꯣ
ꯏꯁ ꯅꯣꯏꯗꯕꯨ ꯀꯣꯏꯐꯝ ꯂꯩꯕ꯭ꯔꯣ
ꯍꯣꯏ ꯂꯩꯕꯨꯗꯤ ꯂꯩꯌꯦ
ꯂꯩꯔꯗꯤ ꯍꯣꯏ ꯀꯣꯏꯕ ꯆꯠꯄ ꯑꯣꯏꯅꯗꯤ ꯂꯥꯛꯄ ꯌꯥꯏ ꯅꯠꯇ꯭ꯔꯗꯤ ꯅꯣꯏ ꯈꯨꯟꯗ ꯅꯨꯄꯥ ꯐꯖꯕ ꯂꯩꯕ꯭ꯔꯣ ꯀꯥꯏꯅ ꯍꯥꯏꯕꯖꯥꯕ
ꯐꯖꯕꯕꯨꯗꯤ ꯃꯌꯥꯝ ꯂꯩꯌꯦ ꯅꯪꯅꯥ ꯄꯥꯝꯕ ꯄꯥꯝꯗꯕꯒꯤꯗꯤ ꯈꯪꯗꯔꯦ ꯑꯥꯁ ꯅꯪ ꯂꯥꯑꯣ ꯑꯩ
ꯑꯩ ꯐꯥꯅꯕ ꯁꯤꯟꯕꯤꯒꯦ ꯑꯦ ꯑꯣ ꯑꯁꯦꯡꯕ ꯀꯨꯝꯍꯩ ꯈꯔ ꯅꯨꯉꯥꯏꯅꯤꯉꯥꯏꯀꯣ
ꯍꯣꯏ
ꯅꯪꯁꯨ ꯑꯩꯈꯣꯏꯔꯣꯝꯗ ꯂꯥꯛꯄꯀꯥꯟꯗ ꯑꯩꯁꯨ ꯅꯪꯒꯤ ꯁꯤꯟꯕꯤꯒꯅꯤꯗ ꯀꯔꯤꯔꯣ ꯑꯩꯁꯨ
ꯋꯥꯡ ꯆꯥꯎꯕ ꯁꯤꯟꯕꯤꯒꯗꯕꯅꯦ ꯑꯩꯒꯤꯗꯤ
ꯑꯩꯒꯤꯗꯤ ꯑꯗꯨꯅꯦ ꯑꯩ ꯅꯪ ꯅꯪ ꯋꯥꯡ ꯌꯥꯝ ꯆꯥꯎꯕ꯭ꯔꯣ ꯇꯨꯒꯤ ꯑꯣꯏꯔꯝꯅꯤ ꯍꯣꯏ ꯇꯥꯏꯌꯦ ꯇꯥꯏ ꯇꯥꯏꯌꯦꯕ
ꯑꯣ ꯀꯩꯕꯥ
ꯋꯥꯡ ꯆꯥꯎꯕ ꯌꯥꯝ ꯄꯥꯝꯕ꯭ꯔꯣ ꯍꯥꯏꯕ
ꯋꯥ ꯑꯩꯗꯤ ꯄꯤꯛꯇ꯭ꯔꯨ ꯄꯤꯛꯕꯅꯤꯅ ꯈꯔ ꯆꯥꯎꯕ ꯄꯥꯝꯃꯦ
ꯑꯩꯁ ꯑꯩꯗꯤꯀꯣ ꯑꯩꯁꯦ ꯐꯨꯠ ꯃꯉꯥꯗꯤ ꯁꯨꯋꯦꯕ ꯅꯪ ꯐꯨꯠ ꯃꯉꯥ ꯁꯨꯗꯕ꯭ꯔꯣ
ꯁꯨꯗꯦ
ꯑꯣ ꯐꯨꯠ ꯑꯗꯣ ꯑꯩꯒꯤꯗꯤ ꯌꯥꯝꯅ ꯎꯝ ꯁꯥꯡꯗ꯭ꯔꯁꯨ ꯎꯝ ꯔꯥꯁꯤ ꯂꯩꯕ ꯑꯃ ꯊꯤꯕꯤꯌꯣ ꯈꯔ ꯃꯨꯔꯒꯀꯣ
ꯃꯨꯔꯒꯥ ꯂꯁ ꯔꯁꯤ ꯂꯩꯕ
ꯂꯩꯕꯥ ꯍꯣꯏ ꯍꯣꯏ ꯑꯩꯗꯤ ꯉꯧꯕ ꯄꯥꯝꯗꯦꯕ
ꯑ ꯑꯁ ꯃꯨꯔꯒ ꯂꯩ ꯔꯥꯁꯤ ꯁꯤ ꯂꯩꯕ ꯍꯥꯏꯁꯦ ꯑꯁ ꯑꯩꯈꯣꯏ ꯂꯩꯀꯥꯏꯗ ꯃꯤꯌꯥꯝ ꯂꯩꯔꯦ ꯅꯪꯅ ꯑꯄꯥꯝꯕ ꯀꯣꯛ ꯐꯥꯔ ꯂꯣꯏꯔꯦ
ꯅꯪꯒꯤꯗꯤ ꯀꯔꯤꯒꯨꯝꯕ ꯌꯦꯡꯕꯤꯌꯨꯔꯥ
ꯇꯥꯕ꯭ꯔꯥ
ꯍꯣꯏ ꯇꯥꯏꯌꯦꯕ ꯅꯪꯒꯤꯀꯣ ꯇꯥꯗ꯭ꯔꯣ ꯅꯪꯒꯤꯗꯣ ꯅꯪꯒꯤꯗꯣ
ꯑꯥ
ꯀꯔꯤꯒꯨꯝꯕꯒꯤ ꯃꯤ ꯄꯥꯝꯕ꯭ꯔꯥ ꯍꯥꯏꯕ ꯑꯩꯅꯥ ꯍꯥꯏꯕꯗꯤ ꯑꯗꯨꯝ ꯌꯥꯝ ꯉꯧꯕ ꯄꯥꯝꯕ꯭ꯔꯥ ꯃꯨꯕ ꯄꯥꯝꯕ꯭ꯔꯥ ꯀꯔꯝꯕ ꯀꯂꯔ ꯄꯥꯝ ꯀꯔꯝꯕ ꯀꯂꯔ ꯄꯥꯝꯒꯦ
ꯇꯥꯔꯁꯦ ꯑꯃꯨꯕꯗꯤ ꯄꯥꯃꯗꯦ ꯑꯩ ꯃꯨꯌꯦꯕꯥ ꯑꯗꯨꯒꯤ ꯌꯥꯝ ꯃꯨꯕꯗꯤ ꯄꯥꯝꯗꯦ ꯉꯧ ꯌꯥꯝ ꯉꯧꯃꯟꯕꯁꯨ ꯄꯥꯝꯗꯦ ꯌꯥꯝ ꯅꯣꯔꯃꯦꯜꯗ ꯂꯩꯗꯥꯏꯅꯦ ꯑꯗꯨꯗ ꯑꯗꯨꯗ ꯑꯣꯏꯅ ꯒꯠꯁ ꯑꯃ ꯂꯩꯕ
ꯍꯥꯏ ꯆꯨꯝꯃꯤ ꯑꯗꯨꯗꯤ ꯅꯪꯒꯤꯗꯤ ꯈꯔ ꯊꯤꯕ ꯋꯥꯅꯤꯕꯣ ꯑꯩꯈꯣꯏ ꯈꯨꯜ ꯂꯣꯝꯗꯁꯨ ꯃꯤ ꯑꯩꯈꯣꯏ ꯈꯨꯜ ꯂꯣꯝꯗꯤ ꯈꯔ ꯉꯧꯋꯦ ꯑꯗꯨꯕꯨ ꯈꯔ ꯅꯦꯝꯃꯦ
ꯅꯦꯝꯃꯦꯕ ꯑꯁ ꯐꯪꯗ꯭ꯔꯤꯐꯥꯎ ꯀꯣꯏꯊꯤ ꯊꯤꯗꯧꯅꯤ ꯑꯩ ꯂꯥꯛꯑꯀꯥꯟꯗ ꯐꯪꯗ꯭ꯔꯤꯐꯥꯎ ꯀꯣꯏꯊꯤ ꯊꯤꯔꯒ ꯑꯁ ꯀꯣꯏꯊꯤ ꯊꯤꯕꯗ ꯐꯪꯗꯗꯤ ꯑꯅꯨ ꯈ꯭ꯔꯤꯁꯃꯥꯁ ꯐꯪꯉꯔꯣꯏꯅꯦ
ꯏꯁꯩ ꯇꯝꯕ ꯆꯠꯄꯗ ꯌꯦꯡꯕ ꯌꯥꯔꯦ ꯀꯩꯁꯨ ꯀꯥꯏꯗꯦꯗ ꯑꯗꯨꯕꯨꯗꯤ
ꯏꯁꯩ ꯇꯝꯕ
ꯍꯣꯏ
ꯑꯣ ꯌꯦꯉꯁꯤꯅꯦ
ꯀꯨꯝꯍꯩꯒꯤ ꯀꯔꯤ ꯀꯔꯥ ꯂꯩꯕꯩ ꯏꯁꯩ ꯇꯝꯕꯗꯣ ꯅꯉꯣꯟꯗ ꯑꯩ ꯄꯨ ꯄꯨꯔꯒ ꯅꯨꯄꯥ ꯌꯦꯡꯍꯜꯂꯅꯤ
ꯑꯁ ꯌꯥꯝ ꯅꯨꯡꯉꯥꯏꯔꯅꯤꯅꯦ ꯑꯗꯨꯗꯤ
ꯍꯣꯢ ꯑꯩꯒꯤꯗꯤꯀꯣ ꯌꯥꯝꯅ ꯀꯥꯏꯅ ꯀꯥ ꯍꯦꯟꯅ ꯐꯖꯗ꯭ꯔꯁꯨ ꯃꯨꯔꯒ ꯉꯁꯤ ꯂꯩꯔꯗꯤ ꯌꯥꯔꯦꯀꯣ
ꯃꯆꯥꯥꯛ ꯄꯤꯛꯇ꯭ꯔꯨ ꯑꯣꯏꯁꯨ ꯔꯁꯤ ꯂꯩꯔꯗꯤ ꯌꯥꯔꯕ
ꯑꯣ ꯄꯤꯇ꯭ꯔꯨ ꯅꯠꯇꯦ ꯑꯩꯅ ꯍꯥꯏꯕꯗꯤ ꯅꯨꯄꯥꯒꯤ ꯅꯨꯄꯥꯅꯤ ꯍꯥꯏꯕ ꯀꯥꯟꯗ ꯌꯥꯝ ꯋꯥꯡ ꯆꯥꯎꯗꯕꯤꯗ ꯃꯤ ꯃꯥꯟꯕ ꯈꯔ ꯂꯩꯌꯦꯅ
ꯃꯤ ꯃꯥꯟꯕ ꯅꯨꯄꯥ ꯃꯥꯟꯕ
ꯍꯣꯏ ꯅꯨꯄꯥ ꯑꯗꯨꯕꯨ ꯑꯗꯨꯕꯨ ꯑꯣꯏꯔꯁꯨ ꯑꯩꯗꯤ ꯌꯥꯝ ꯋꯥꯡ ꯆꯥꯎꯕ ꯅꯠꯇꯦꯕꯀꯣ ꯋꯥꯡ ꯆꯥꯎꯕ ꯌꯥꯝ ꯄꯥꯝ ꯄꯥꯝꯗꯤ ꯄꯥꯝꯃꯦ ꯑꯗꯨꯕꯨ ꯑꯩꯗꯤ ꯔꯁꯤꯗ ꯍꯦꯟꯅ ꯄꯥꯝꯖꯕ ꯍꯥꯏꯇꯥꯔꯦ
ꯑꯗꯨ ꯇꯔꯗꯤ ꯂꯥꯛꯅꯦ ꯑꯩꯈꯣꯏ ꯑꯩ ꯌꯨꯝ ꯃꯅꯥꯛꯇ ꯃꯌꯥꯝ ꯂꯩꯔꯅꯤ
ꯍꯣꯢ ꯂꯥꯛꯀꯦ
ꯑꯍꯟ ꯑꯣꯏꯔꯁꯨ ꯌꯥꯏ ꯀꯣ
ꯆꯍꯤ ꯀꯨꯟꯊ꯭ꯔꯥ ꯐꯥꯎꯗꯤ ꯌꯥꯏ
ꯅꯪ ꯀꯌꯥ ꯁꯨꯔꯒꯦ
ꯆꯍꯤ ꯀꯨꯟ ꯃꯔꯤ ꯀꯨꯟꯃꯉꯥ ꯁꯨꯗꯧꯔꯦ
ꯑꯗꯨꯗꯤ ꯌꯥꯏꯅꯦ
ꯅꯪꯗꯤ
ꯑꯩꯁ ꯑꯩ ꯀꯨꯟꯃꯥꯊꯣꯏꯗ ꯉꯥꯏꯔꯦ ꯀꯨꯟꯅꯤꯊꯣꯏ ꯌꯧꯗꯣꯔꯦ
ꯑꯣ ꯑꯗꯨꯗꯤ ꯅꯪꯒꯤꯗꯤ ꯅꯪꯒꯤꯗꯤ ꯌꯥꯝ ꯂꯩꯌꯦꯗꯥꯏ ꯅꯪꯒꯤ ꯆꯥꯡꯒꯤꯗꯤ ꯆꯍꯤ ꯀꯨꯟꯊ꯭ꯔꯥ ꯌꯧꯗ꯭ꯔꯗꯤ ꯌꯥꯕ ꯅꯠꯇ꯭ꯔꯣ
ꯂꯩꯕꯗꯣ ꯁꯦꯝꯕꯤꯔꯣꯅꯦ ꯑꯁ ꯈ꯭ꯔꯤꯁꯃꯥꯁꯁꯦ ꯌꯧꯅꯤꯡꯉꯛꯏꯗ
ꯑꯁ ꯋꯥꯔꯨꯔꯅꯨ ꯑꯩ ꯂꯩꯔꯤꯁꯤꯗꯤ ꯑꯩꯅ ꯌꯥꯅꯕ ꯇꯧꯔꯛꯑꯅꯤꯅꯦ
ꯃꯊꯪ ꯃꯊꯪ ꯊꯥꯗꯒ ꯈ꯭ꯔꯤꯁꯃꯥꯁ ꯑꯣꯏꯔꯛꯑꯥꯗꯤ ꯑꯁ ꯌꯥꯝ ꯍꯔꯥꯎꯅꯤꯕ‌ꯣ
ꯑꯗꯨꯅꯦ ꯑꯥꯁꯦꯡꯕ ꯑꯩꯁꯨꯅꯦ ꯈꯜꯂꯤꯅꯦ ꯁꯛꯁꯨ ꯈꯔ ꯀꯩꯅꯣ ꯐꯖꯅꯤ ꯌꯥꯏ ꯀꯩ ꯀꯩꯅꯣ ꯇꯩꯁꯤꯟ ꯇꯔꯦ ꯅꯣꯏ ꯈꯨꯟ ꯆꯠꯇ꯭ꯔꯤꯉꯩꯗ
ꯄ ꯁꯉ
ꯈꯪꯗꯦ ꯑꯩꯗꯤꯀꯣ ꯃꯤꯁꯦ ꯃꯁꯛ ꯐꯖꯕ ꯉꯧꯕꯒꯨꯝꯕ ꯄꯥꯝꯗꯦ ꯔꯥꯁꯤ ꯂꯩꯕ ꯄꯥꯝꯃꯦꯕ
ꯎꯝ ꯑꯣ
ꯑꯗꯨꯝ ꯔꯥꯁꯤ ꯂꯩꯕ ꯃꯤ ꯂꯩꯌꯦꯅ ꯑꯗꯨꯒꯨꯝꯕꯗ
ꯃꯤꯊꯣꯞ ꯂꯩꯕ꯭ꯔꯥ ꯅꯪ
ꯂꯩꯌꯦ ꯈꯔ ꯈꯔ ꯂꯩꯑ ꯌꯥꯝꯗꯤ ꯂꯩꯇꯦ ꯈꯔ ꯂꯩꯑ ꯅꯪꯗꯤ
ꯑꯩꯒꯤꯁꯨ ꯑꯗꯨꯝ ꯂꯩ
ꯑ ꯑꯩꯗꯤ ꯔꯥꯁꯤ ꯂꯩꯕꯨ ꯂꯩꯔꯗꯤ ꯌꯥꯔꯦ ꯅꯨꯄꯥ ꯃꯤꯊꯨꯞ ꯂꯩꯒꯦꯔꯥ ꯀꯔꯤ ꯂꯩꯒꯦꯔꯥ ꯍꯦꯛ ꯌꯦꯡꯕ ꯀꯥꯟꯗ ꯈꯔ ꯃꯨꯇꯛ ꯃꯨꯕ ꯌꯦꯡꯕꯗ ꯅꯨꯡꯁꯤꯕ ꯆꯪꯕ
ꯊꯤꯕ ꯌꯥꯝ ꯂꯥꯏꯑꯦ ꯑꯗꯨꯕꯨꯗꯤ ꯀꯩ ꯋꯥꯔꯨꯅꯨ ꯑꯩ ꯊꯣꯛꯄ ꯇꯧꯔꯒ
ꯑꯩꯗꯤ ꯃꯤ ꯉꯧꯕꯁꯦ ꯀꯥ ꯍꯦꯟꯅ ꯄꯥꯝꯗꯦ
ꯑ
ꯑꯗꯨꯒꯤ ꯉꯥꯎꯕꯁꯦ ꯑꯩꯒꯤ ꯏ ꯑꯩꯒꯤ ꯏ ꯅꯠꯇꯦ ꯍꯥꯏꯗꯦꯔꯥ ꯑꯩꯅ ꯄꯥꯝꯗꯦ
ꯑꯩꯗꯤ ꯃꯁꯛ ꯊꯤꯒꯦꯔꯥ ꯐꯖꯥꯒꯤꯔꯥ ꯀꯩꯝ ꯈꯥꯏꯗꯦ ꯃꯁꯛꯇꯤ ꯌꯥꯝ ꯊꯤꯃꯜꯂꯗꯤ ꯌꯥꯝ ꯊꯤꯃꯜꯂꯗꯤ ꯈꯔꯥ ꯇꯂꯤꯅꯤ
ꯑ ꯑꯗꯨ ꯊꯤꯔꯗꯤ ꯀꯥꯏꯗꯒꯤ ꯄꯨꯊꯣꯛꯄ ꯇꯜꯂꯦꯅꯦ ꯅꯠꯇ꯭ꯔꯥ ꯃꯤ ꯃꯥꯡꯗ ꯄꯨꯊꯣꯛꯇꯣꯏꯅꯤꯅ
ꯒ꯭ꯠꯁ ꯑꯃ ꯂꯩꯕꯗꯨꯅꯤ ꯑꯩ ꯄꯥꯝꯃꯤꯁꯦ
ꯌꯥꯝ ꯂꯩꯔꯦ ꯅꯪꯒꯤ ꯅꯪꯅ ꯄꯥꯝꯕ ꯆꯥꯡꯗ ꯑꯩꯈꯣꯏ ꯈꯨꯟꯗ ꯃꯔꯤ ꯃꯉꯥ ꯂꯩꯌꯦ ꯑꯩꯅ ꯈꯟꯕꯗ
ꯒꯠ꯭ꯁ ꯑꯃꯥ ꯂꯩꯕ ꯄꯥꯃꯤ
ꯑ ꯍꯧꯖꯤꯛ ꯍꯧꯖꯤꯛ ꯍꯧꯖꯤꯛꯁꯨ ꯁꯤ ꯀꯨꯝꯍꯩꯗꯤ ꯃꯇꯝ ꯌꯧꯗ꯭ꯔꯤꯉꯩꯗ ꯁꯦꯝꯕꯤꯌꯨ ꯍꯥꯏꯔꯁꯨ ꯁꯦꯝꯕꯤꯕ ꯉꯝꯃꯅꯤ ꯑꯩ
ꯊꯨꯃꯟꯗꯔꫭ ꯑꯗꯨꯗꯤ ꯑꯃꯨꯛ ꯀꯨꯝꯍꯩ ꯀꯨꯝꯍꯩ ꯃꯇꯝ ꯂꯥꯎꯔꯀꯥꯟꯗ ꯑꯁ ꯑꯃꯨꯛ ꯏꯀꯥꯥꯏꯗꯅ ꯇꫭꯛꯀꯅꯦꯕ ꯏꯀꯥꯏꯗꯅ ꯇꫭꯛꯀꯅꯦꯕ ꯄꯨꯡ ꯃꯥꯡ ꯃꯥꯡꯑꯅꯤ ꯇꯧ
ꯀꯨꯝꯍꯩ ꯀꯨꯝꯍꯩ ꯃꯇꯝ ꯌꯧ ꯋꯥꯅ ꯀꯥꯏꯅꯕ ꯁꯥꯕ
ꯑꯁ
ꯍꯣꯔꯦꯟꯗꯤ ꯅꯣꯏ ꯀꯔꯤ ꯃꯊꯦꯜ ꯇꯧꯔꯅꯤ꯫
ꯍꯣꯔꯦꯟꯗꯤ ꯈꯪꯗꯦꯗ ꯍꯣꯔꯦꯟ ꯊꯣꯛꯄ ꯇꯧꯔꯅꯤ ꯍꯣꯔꯦꯟꯒꯤꯗꯤ
ꯎꯝ꯫
ꯅꯣꯏꯗꯤ
ꯑꯩꯈꯣꯏꯗꯤ ꯍꯣꯔꯦꯟꯁꯦ ꯑꯩꯗꯤ ꯁꯧꯒ꯭ꯔꯤ ꯌꯥꯝ ꯄꯥꯝꯖꯕꯅꯤꯅ ꯁꯧꯒ꯭ꯔꯤ ꯑꯣꯏꯅ ꯇꯧꯔꯁꯤꯔ ꯈꯪꯗꯦ꯫
ꯑꯣ ꯁꯧꯒ꯭ꯔꯤ ꯁꯨ ꯑꯗꯨꯝ ꯍꯥꯎꯋꯦ ꯑꯇꯩ ꯑꯇꯩ ꯏꯟꯁꯥꯡꯗꯒꯤꯗꯤ ꯑꯇꯩ ꯑꯇꯩ ꯏꯟꯁꯥꯡꯗꯒꯤꯗꯤ ꯑꯗꯨꯝ ꯇꯣꯏꯅ ꯆꯥꯔꯁꯨ ꯑꯗꯨꯝ ꯍꯥꯎꯋꯦ ꯑꯩꯒꯤꯁꯨ ꯑꯇꯩ ꯏꯟꯁꯥꯡꯗꯤ ꯆꯔꯥ ꯑꯃ ꯑꯅꯤꯒꯨꯝꯕ ꯆꯥꯔꯗꯤ꯫ ꯆꯥꯅꯤꯡꯗꯕ ꯐꯥꯎꯋꯦꯕ ꯑꯗꯨ ꯁꯧꯒ꯭ꯔꯤꯗꯤ ꯑꯗꯨꯝ ꯌꯥꯏ꯫
ꯑꯁ ꯑꯩꯁꯨꯅꯦ꯫ ꯈꯪꯗꯦꯅꯦ ꯁꯧꯒ‍꯭ꯔꯤꯗꯣ ꯊꯣꯡꯒ ꯆꯥꯔꯁꯤꯔ ꯊꫭꯡ ꯁꯧꯒ꯭ꯔꯤꯅꯕꯨ ꯐꯔꯦ ꯈꯜꯂꯦ ꯍꯥꯏꯗꯤ ꯁꯧꯒ꯭ꯔꯤꯗꯤ ꯑꯃꯨꯛꯀ ꯁꯥꯕꯅꯤꯅꯀꯣ꯫
ꯎꯝ꯫
ꯍꯛꯆꯥꯡꯁꯨ ꯌꯥꯝꯅ ꯀ ꯌꯥꯡꯉꯦꯕ ꯁꯧꯒ꯭ꯔꯤ ꯆꯥꯔꯗꯤ꯫
ꯑ ꯆꯥꯛꯁꯨ ꯃꯌꯥꯝ
ꯁꯟ ꯍꯥꯥ
ꯆꯥꯛꯁꯨꯨ ꯃꯌꯥꯝꯅꯤ
ꯍꯣꯏ ꯍꯣꯏ ꯑꯗꯨ ꯊꯥꯡꯖꯤꯡ ꯑꯃꯒꯥ ꯃꯦꯠꯂꯦ
ꯑꯁ ꯌꯥꯝ ꯍꯥꯎꯔꯝꯅꯤ
ꯔꯨꯝ ꯑꯃ ꯉꯧꯔꯦ ꯍꯣꯔꯦꯟ ꯇꯧꯅꯤꯡꯉꯥꯏꯅꯤ꯫ ꯐꯖꯅꯥ ꯆꯥꯔꯅꯤ ꯇꯦꯡꯀꯣꯠ ꯑꯅꯤ ꯑꯍꯨꯝꯗꯤ ꯆꯥꯔꯅꯤ ꯈꯜꯂꯦ꯫ ꯉꯁꯤꯗꯤ ꯅꯪ ꯎꯇꯤ ꯆꯥꯏ ꯍꯥꯏꯕ ꯅꯠꯇ꯭ꯔꯣ
ꯑꯥ ꯏꯆꯦ ꯍꯣꯏꯒꯤ ꯑꯩ ꯊꯣꯡꯕ ꯅꯠꯇꯦꯗ ꯏꯆꯦ ꯏꯆꯦ ꯍꫭꯏꯅ ꯊꯣꯡꯕ
ꯅꯆꯦꯗꯤ ꯊꯣꯡꯕ ꯍꯩꯕ꯭ꯔꯣ꯫
ꯎꯇꯤ ꯊꫭꯡꯕ ꯀꯌꯥ ꯑꯩꯗꯤ ꯀꯌꯥ ꯍꯩꯇꯦ ꯫ ꯄꯪꯊꯣꯡ ꯊꫭꯡꯕꯕꯨꯗꯤ ꯍꯩꯌꯦ ꯍꯥꯎꯅ ꯆꯥꯒꯗꯕꯗꯤ ꯍꯩꯇꯦ꯫
ꯑꯗꯨꯗꯤ ꯍꯩꯇꯦ ꯍꯥꯎꯅ ꯆꯥꯗꯅꯤꯡꯉꯥꯏꯅꯦꯕ ꯅꯪꯅ ꯍꯩꯔꯤꯁꯦ꯫
ꯎꯝ ꯄꯪꯊꯣꯡ ꯊꯣꯡꯃꯗꯤ ꯑꯩ ꯑꯗꯨꯝ ꯄꯪꯌꯥ ꯌꯥꯏ ꯑꯩ ꯆꯥꯕ
ꯑꯗꯨꯅꯦ ꯉꯁꯤꯗꯤ ꯂꯝꯕꯤ ꯀꯔꯤ ꯀꯔꯝꯗꯥ ꯆꯜꯂꫭ꯫
ꯑꯩ ꯕꯖꯥꯔꯗ ꯂꯩꯌꯦ ꯍꯧꯖꯤꯛꯁꯨ ꯅꯣꯡ ꯈꯔ ꯃꯥꯡꯉꯦ ꯁ꯭ꯋꯥꯏꯗꯗꯤ
ꯑꯣ ꯁꯥꯗ꯭ꯔꯣ꯫
ꯁꯥꯕꯕꯨꯗꯤ ꯁꯥꯥꯗꯦꯗꯥ
ꯑꯁꯤꯗꯁꯨ ꯑꯁꯤꯒꯤ ꯉꯁꯤꯒꯤ ꯅꯨꯃꯤꯠꯁꯦ ꯅꯨꯃꯤꯠ ꯐꯖꯕꯥ ꯍꯩꯔꯥ ꯅꯨꯡꯉꯥꯏꯕ ꯍꯩꯔꯥ ꯌꯥꯝ ꯀꯥ ꯍꯦꯟꯅꯁꯨ ꯁꯥꯗꯦ ꯍꯣꯏ ꯌꯥꯝ ꯀꯥ ꯍꯦꯟꯅꯁꯨ ꯏꯪꯗꯦ ꯐꯦꯟꯗꯣ ꯇꯞꯅ ꯎꯪꯉꯦ ꯐꯃꯨꯡꯗ ꯍꯤꯞꯄꯒ ꯅꯪꯉꯣꯟꯗ ꯂꯥꯛꯀꯗꯕ ꯀꯨꯝꯍꯩ ꯋꯥꯔꯤ ꯁꯥꯔꯤꯁꯤꯅꯦ ꯍꯣꯏ
ꯑꯁ ꯃꯤ ꯑꯇꯩ ꯂꯝꯗꯗꯤ ꯀꯩꯅꯣ ꯀꯩ ꯍꯥꯏꯗꯣꯏꯅꯣ ꯆꯤꯡ ꯆꯤꯡ ꯄꯣꯛꯈꯥꯏꯕꯗꯣ
ꯍꯣꯏ ꯍꯣꯏ ꯍꯣꯏ ꯍꯣꯏ ꯎꯋꯦ ꯕ꯭ꯔꯥ ꯇꯥꯏꯌꯦ ꯇꯥꯏꯌꯦ ꯍꯣꯏ
ꯑꯗꯨ ꯑꯁ ꯃꯤꯌꯥꯝ ꯇꯧꯔꯤꯅꯦ
ꯇꯧꯔꯤꯅꯦ ꯍꯣꯏ ꯁꯥꯃꯟꯕꯒꯤꯀꯣ
ꯅꯠ ꯅꯠꯇꯕ ꯑ ꯏꯁꯤꯡ ꯑꯦ ꯅꯠꯇꯦ ꯏꯁꯤꯡ ꯅꯠꯇꯦ ꯑ ꯅꯣꯡ ꯆꯨꯕꯗ ꯀꯩꯅꯣ
ꯈꯪꯉꯦ ꯈꯪꯉꯦ ꯍꯣꯏ ꯀꯩꯅꯣ ꯑꯃꯣꯠꯄ ꯑꯃꯣꯠ ꯑꯀꯥꯏ ꯇꯥꯔꯒ ꯇꯧꯕꯗꯣ
ꯎꯝ ꯆꯤꯡꯖꯥꯎ ꯆꯤꯡꯖꯥꯎꯗꯣ ꯑ ꯁꯣꯔꯣꯛ ꯃꯇꯥꯏ ꯃꯇꯥꯏꯗ ꯀꯩ ꯍꯥꯏꯗꯣꯏꯅꯣ ꯇꯥꯕꯗꯣ
ꯑꯩꯈꯣꯏ ꯈꯨꯜꯂꯣꯝꯗꯁꯨ ꯇꯧꯔ ꯂꯩꯔꯦꯗꯣ
ꯑꯣ ꯑꯗꯨ ꯑꯗꯨ ꯇꯜꯂꯦꯅꯦ ꯆꯤꯡꯗꯗꯤ ꯑꯅꯝꯕ ꯇꯧꯋꯦꯕ ꯑꯗꯨꯒꯨꯝꯕꯗꯣ
ꯍꯣꯏ ꯑꯩꯈꯣꯏ ꯈꯨꯟꯒꯤ ꯂꯝꯕꯤꯗꯣ ꯆꯠꯄ ꯌꯥꯗꯦ ꯈꯣꯠꯇꯦ ꯍꯥꯏꯅ ꯑꯩꯈꯣꯏ ꯈꯨꯟꯒꯤ ꯃꯤ ꯄꯥꯎ ꯐꯥꯎꯅꯕ ꯌꯥꯕ ꯑꯃ ꯀꯩꯅꯣꯝꯃ ꯂꯩꯌꯦꯕ ꯒ꯭ꯔꯨꯞ ꯑꯃ
ꯑꯥ
ꯑꯗꯨꯗ ꯃꯤꯅ ꯊꯥꯅꯔꯒ ꯑꯁ ꯑꯗꯨꯃꯥꯏ ꯇꯧꯋꯦ ꯈꯣꯠꯂꯦ ꯂꯝꯕꯤꯗꯣ ꯌꯥ ꯗ꯭ꯔꯦ ꯈꯣꯠꯇ꯭ꯔꯦ ꯁꯦꯝꯕꯤꯌꯣ ꯈꯣꯠꯂꯣ ꯍꯥꯏꯔ ꯀꯟꯅ ꯍꯥꯏꯔ ꯂꯩ ꯑꯗꯨ ꯑꯩꯈꯣꯏ ꯈꯨꯟꯒꯤ ꯀꯩꯅꯣ ꯃꯤꯁꯤꯡꯅꯁꯨ ꯍꯥꯏꯗꯤ ꯑꯩꯈꯣꯏ ꯈꯨꯟꯗꯤ ꯑꯗꯨꯒꯨꯝꯕ ꯌꯥꯝ ꯊꯣꯛꯑꯦꯕ ꯍꯥꯏꯕꯗꯤ ꯃꯣꯏꯒꯤ ꯎꯝ ꯀꯩꯅꯣꯗꯣ ꯈꯔ ꯐꯠꯄ ꯋꯥꯠꯄ ꯀꯣ
ꯑꯥ
ꯑꯗꯨꯒꯤ ꯅꯣꯏꯔꯣꯝꯗꯗꯤ ꯑꯗꯨꯒꯨꯝꯕ ꯀꯩꯝꯇ ꯂꯩꯔꯝꯃꯣꯏꯅ